ꯑꯂ ꯇꯔꯕ ꯍꯂꯣ ꯊ ꯑ
ꯍꯜꯂꯣ
ꯑꯥ
ꯑ ꯑꯣ ꯇꯥꯔꯕ ꯑꯣ
ꯑꯥ ꯇꯥꯕ
ꯑꯩ ꯇꯨꯝꯃꯕ ꯇꯨꯝꯃꯕꯣ ꯅꯪꯕꯣ
ꯁꯥꯠꯇꯝꯃꯤ ꯊꯔꯦꯅ
ꯇꯨꯝꯒꯤ ꯇꯧꯔꯤꯔꯣ
ꯏꯁ
ꯍꯥ ꯇꯨꯡꯒꯤ ꯇꯧꯕꯔꯤꯔꯣꯕ
ꯍ ꯌꯦꯡꯉꯉꯅꯤ ꯏꯁꯤꯉ ꯏꯁꯤꯅꯤꯡꯉꯦ ꯇꯧꯔꯒ ꯍꯧꯒꯠꯂꯒ ꯍꯌꯦꯡ ꯇꯧꯒ ꯑꯗꯨꯃꯥꯏꯅ ꯇꯧꯒꯅꯤ
ꯃꯨꯚꯤ ꯌꯦꯡꯉꯤ ꯍꯥꯏꯕ ꯀꯩ ꯃꯨꯚꯤꯅꯣ
ꯕꯣꯏꯁ ꯃꯅꯤꯁꯕ ꯌꯥꯦꯜꯗ
ꯑꯣ ꯑꯁ ꯑꯩꯁꯨ ꯈꯔ ꯍꯥꯏꯕꯤꯌꯨꯅꯦ ꯑꯗꯨꯝ ꯃꯃꯤꯡ ꯑꯅꯧꯕ
ꯑꯣꯐꯤꯁ ꯔꯃꯦꯁꯁꯨ ꯐꯂ ꯍꯥꯏꯒ
ꯀꯩ ꯀꯩꯕ
ꯑꯣꯐꯤꯁꯦꯟꯁꯕ
ꯑꯣ ꯀꯩꯒꯤꯅꯣ ꯏꯪꯂꯤꯁꯀꯤꯔꯣ ꯀꯩꯅꯣ
ꯎꯝ
ꯁꯤꯔꯤꯦꯜ꯭ꯔꯣ ꯁꯤꯦꯔꯤꯌꯦꯜ ꯑꯣꯏꯗꯣꯏꯔꯣ
ꯑꯣꯃꯕꯤ
ꯃꯕꯤ ꯑꯣ ꯊꯥꯖꯕꯗꯣ
ꯑꯗꯨ ꯍꯥꯏꯔ ꯇꯅꯤꯀꯥꯟ ꯀꯁꯨ ꯇ
ꯎꯝ ꯑꯅꯧ ꯑꯅꯧꯕ꯭ꯔꯣꯕ
ꯃ
ꯎꯝ ꯐꯅꯦ ꯍꯧꯖꯤꯛ ꯕꯣꯜ ꯍꯧꯔꯝꯃꯅꯤꯀꯣ ꯕꯣꯜ
ꯇꯦꯟ ꯊꯥꯔꯇꯤꯗ ꯍꯥꯎꯅꯤ ꯌꯦꯦꯣ ꯀ ꯄꯝ
ꯅꯪ ꯅꯪ ꯈꯣꯟꯖꯦꯜ ꯐꯖꯅ ꯇꯥꯗꯦ
ꯆꯥꯏꯔꯣꯏ ꯆꯠꯂꯝꯗ꯭ꯔꯦꯦꯕ
ꯑꯣ ꯀꯩ ꯆꯥ ꯂꯥꯛꯄ ꯕꯤꯔꯌꯥꯅꯤ
ꯉꯁꯥꯏ ꯎ ꯐꯔꯦ ꯆꯥꯕ ꯑꯩꯈꯣꯏꯗꯣ ꯗ꯭ꯌꯨꯇꯤ ꯂꯣꯏꯔꯛꯄ ꯃꯇꯝꯗ ꯆꯥꯛ ꯌꯥꯝ ꯂꯝꯕꯒꯤ ꯆꯠꯂꯒꯁꯑ
ꯑꯥ ꯆꯥꯛ ꯆꯥꯦꯕꯀꯣ ꯍꯩꯅꯦ ꯀꯩ ꯏꯟꯁꯥꯡ ꯊꯣꯡꯉꯝꯒꯦ ꯑꯗꯣ
ꯊꯗꯥ ꯑꯣꯏꯔꯝ
ꯅ ꯆꯁꯨ
ꯑꯗꯤ
ꯎꯝ ꯆ
ꯑꯔꯦ ꯃꯔꯔꯝ ꯑꯣꯏꯏꯔꯁꯤ
ꯑꯗꯨ ꯗꯥꯜ ꯊꯣꯡꯁꯨ ꯍꯥꯎꯗ꯭ꯔꯣꯡ ꯃꯣꯏꯒꯤꯗꯣ
ꯍ
ꯊꯥꯎꯕ ꯌꯥꯝꯕ꯭ꯔꯥ
ꯑꯂꯅ ꯃꯥꯅꯤ ꯊꯁꯨ ꯄꯤ ꯑꯁ ꯑꯃꯅ ꯏꯁꯤ
ꯀꯩꯅꯣꯃ ꯗꯥꯜ ꯊꯣꯡꯕꯁꯨ ꯑꯍꯥꯎꯕ ꯂꯩꯌꯦꯅꯀꯣ ꯑꯗꯨꯒ ꯍꯥꯎꯑꯣ ꯍꯣꯁꯇꯦꯜꯒꯤ ꯍꯥꯎꯇꯕ ꯍꯥꯏꯔꯗꯤ ꯇꯤꯜꯍꯧ ꯆꯅꯝꯒ ꯀꯥꯕꯗ ꯃꯍꯤꯒ ꯃꯍꯤꯒ ꯌꯥꯝꯃꯒ
ꯍ ꯃꯥꯅꯤ
ꯑꯗꯨꯒꯨꯝꯅ ꯍꯥꯎꯗꯕꯗꯤ ꯆꯥꯅꯤꯡꯗꯦ
ꯁꯤ ꯂꯩꯔꯒ ꯑꯩꯈꯣꯏꯒꯤꯗꯤ ꯃꯍꯤ ꯌꯥꯝꯈꯤꯅꯤ
ꯃꯥꯒꯤ ꯄꯨꯈ꯭ꯔꯤꯒꯨꯝꯅ
ꯍ ꯎꯄ
ꯉꯥ ꯉꯥꯒ ꯌꯣꯛꯄ ꯌꯥꯕꯅꯦꯕ
ꯍ ꯉꯥꯏ ꯌꯦꯛꯄ ꯌꯥꯏ ꯔꯨꯝꯒꯤ ꯕꯤꯁꯤꯗꯨꯗꯤ
ꯀꯝꯄ꯭ꯂꯦꯟ ꯇꯧ ꯀꯝꯄ꯭ꯂꯦꯟ ꯇꯧ
ꯄꯥꯏꯗꯤꯔꯒꯦ ꯇꯧꯔꯁꯤ ꯑꯦꯐꯥꯝꯝ ꯊꯧ ꯏꯚꯦꯁꯃꯦꯟ ꯂ
ꯅꯪꯅ ꯃꯦꯁ ꯄꯥꯏꯔꯤꯈ꯭ꯔꯣ
ꯃꯦꯁ ꯄꯥꯏꯔꯒ ꯏꯟꯁꯥꯡ ꯍꯥꯎꯕ ꯃꯇꯝꯗ ꯈ ꯌꯥꯝ ꯌꯥꯝ ꯆꯥꯅꯕ
ꯑꯇꯣꯞꯄ ꯃꯇꯝꯗꯤ ꯄꯥꯏꯔꯣꯏ ꯍꯥꯏꯔꯒ
ꯅꯣꯏꯅ ꯅꯁꯥꯅ ꯊꯣꯡꯕꯗꯤ ꯌꯥꯕ꯭ꯔꯥ ꯌꯥꯗꯕ꯭ꯔꯥ
ꯎꯝ ꯄꯔꯃꯤꯁꯟ ꯂꯇ ꯀꯑꯦ
ꯌꯥꯏꯀꯣ
ꯎꯝ ꯄꯥꯝꯁꯤꯜꯂꯑꯣꯗꯕꯤꯗꯤ ꯌꯥꯗꯦꯗꯔꯁꯨ
ꯔꯨꯝꯗ ꯏꯟꯗꯛꯁꯟꯒꯨꯝꯕ ꯄꯨꯁꯤꯜꯂꯒ ꯊꯣꯡꯃꯗꯦ
ꯑ ꯌꯥꯒꯅꯤꯗ ꯋꯥꯔꯁꯣ ꯌꯥꯝꯅ ꯔꯤꯁꯀꯤ ꯑꯦ ꯐꯣꯟ ꯆꯣꯟ ꯂꯂꯣꯟꯂꯒ ꯄꯥꯏꯃꯤꯅꯤꯅ ꯈꯣꯏꯗꯤ
ꯎꯝ ꯀꯃꯥꯏꯅ ꯇꯧꯕ꯭ꯔꯣ ꯑꯍꯥꯎ ꯑꯍꯥꯎꯕ ꯉꯥꯛꯇ ꯑꯃ ꯆꯥꯔꯒ
ꯃꯥꯅꯤ ꯃꯥꯅꯤ
ꯄꯨꯡ ꯀꯌꯥꯗ ꯍꯜꯂꯛꯀꯦ ꯅꯪꯗꯤ ꯉꯁꯤ
ꯍꯧꯁꯤꯤ ꯑꯩꯈꯣꯏ ꯄꯨꯡ ꯑꯅꯤꯗꯒꯤ ꯆꯠꯂꯒ ꯁꯚꯦꯟꯗꯒꯤ ꯍꯂꯛꯑꯦ
ꯎꯝ ꯋꯥꯔꯝꯕꯅꯤꯅꯦꯀꯣ
ꯑ ꯐꯗꯤ ꯋꯥꯏ
ꯏ ꯅꯨꯡꯁꯥꯒ ꯁꯥꯕꯅꯦ ꯕꯛ ꯊꯕꯛ ꯆꯤꯟꯕ꯭ꯔꯥ ꯃꯁꯤꯁꯦ
ꯌꯥꯝꯅꯗꯤ ꯆꯤꯡꯕ ꯑꯣꯏꯒꯦꯗ ꯃꯣꯔꯅꯤꯡ ꯑꯗꯨꯒꯔꯒ ꯅꯥꯥꯏ ꯇꯥꯏꯃꯗꯤ ꯕꯤꯖꯤ ꯑꯣꯏꯌꯦꯦꯇꯇ ꯒꯩꯅꯤꯒꯨꯝꯕꯁꯨ ꯇꯔ ꯍꯧꯖꯤꯛꯀꯥꯟꯗꯤ ꯄꯥꯛ ꯑꯣꯏꯗꯦ
ꯎꯝ ꯕꯤꯖꯤ ꯑꯣꯏꯕ ꯀꯥꯟꯗꯅꯦꯕꯀꯣ ꯋꯥꯔꯤꯔꯤꯁꯤꯦꯀꯣ
ꯎꯝ
ꯎꯗꯦ ꯄꯨꯟꯁꯤꯁꯦ ꯁꯤꯅꯦ ꯋꯥꯕꯅ ꯋꯥꯕ ꯉꯥꯛꯇ ꯍꯧꯖꯤꯛ ꯃꯇꯝꯗꯤ ꯄꯩꯁꯥ ꯄꯥꯏ ꯄꯩꯁꯥ ꯄꯥꯏꯕꯁꯤꯡꯐꯥꯎ ꯋꯥꯅꯔꯝ ꯄꯩꯁꯥ ꯄꯥꯏꯔ ꯐꯥꯎꯕ ꯋꯥꯔꯤꯀꯥꯟꯗ ꯄꯩꯁꯥ ꯄꯥꯏꯗꯕꯁꯤꯡꯁꯤ ꯀꯃꯥꯏꯅ ꯋꯥꯗꯅꯤ ꯍꯥꯏꯅꯣ ꯑꯗꯨꯅꯅꯦ ꯏꯃꯥꯄꯥꯅ ꯍꯣꯠꯅꯧ ꯍꯣꯅꯧ ꯍꯥꯏꯔꯤꯁꯦ
ꯍꯣꯏ ꯍꯣꯏ ꯑꯗꯨꯗꯤ ꯃꯄꯥꯟ ꯂꯩ ꯇꯧꯕꯗꯤ ꯑꯥ ꯄꯩꯁꯥꯗꯤ ꯑꯥꯔꯟ ꯇꯧꯕ ꯍꯧꯔꯝꯅꯤ ꯅꯣꯏꯗꯤ
ꯑꯦꯁ ꯁꯧꯗ꯭ꯔꯤꯗ ꯀꯟꯅ ꯊꯤꯔꯦ
ꯑ
ꯑꯦꯛꯖꯥꯝ ꯍꯥꯟꯅ ꯊꯥꯒꯦ ꯇꯧꯕ ꯑꯗꯨ ꯑꯗꯨ ꯂꯣꯏꯔꯒ
ꯑ
ꯊꯕꯛ ꯑꯁꯤꯗ ꯃꯄꯥꯟꯗꯁꯨ ꯍꯥꯏꯖ ꯋꯥꯅꯤꯅ ꯑꯗꯨꯝ ꯑꯩꯈꯣꯏꯒꯤ ꯇꯣꯂꯣꯞꯀ ꯑꯩꯈꯣꯏ ꯆꯪꯒꯗꯕ ꯑꯦꯛꯁꯄꯦꯟꯗꯤꯆꯔꯒ ꯍꯥꯏꯔꯗꯤ ꯑꯗꯨꯝ ꯑꯥ ꯇꯥꯅꯤꯅ ꯂꯦꯝꯗꯦ ꯁꯨꯝ ꯃꯤꯅ ꯇꯧꯅꯔꯤꯁꯤꯡꯗꯨꯣ ꯌꯦꯡꯉꯒꯀꯣ ꯂꯦꯝꯕ ꯂꯩꯇꯦꯕ ꯑꯌꯥꯝꯕ
ꯑꯗꯨ
ꯂꯩꯔꯗꯤ ꯂꯣꯏ ꯂꯣꯏ ꯆꯠꯊꯣꯛꯄꯤ ꯑꯗꯨꯃꯥꯏꯅ ꯇꯧꯕꯅꯤꯅ
ꯎꯝ
ꯅꯪ ꯍꯟꯗꯛꯇꯤ ꯀꯩꯅꯣꯃ ꯅꯥꯏꯠ ꯇꯥꯗ꯭ꯔꯕ
ꯄꯅꯥꯇ ꯏ ꯍꯥ
ꯑꯥ ꯄꯨꯡ ꯑꯅꯤꯗꯒꯤꯀꯣ
ꯇꯨ ꯋꯤꯛꯁ ꯇꯧꯗꯣꯏꯔꯝꯃꯣ
ꯗ ꯑꯩꯈꯣꯏ ꯈꯣꯏꯁꯤ ꯇꯧꯈ꯭ꯔꯕꯅꯦ ꯄꯩꯁꯦ ꯋꯥꯔꯦꯅ ꯑꯣꯖꯥꯁꯤꯡ ꯆꯠꯀꯗꯧꯕꯅꯤ ꯑꯃꯀ ꯗꯤꯁꯀꯥꯁ ꯇꯧꯔꯒꯗꯤ ꯍꯥꯏꯔꯛꯀꯦꯌꯦ
ꯎꯝ ꯅꯣꯏꯁꯦ ꯇꯨꯋꯤꯛ ꯇꯨ ꯋꯤꯛꯁ ꯇꯨ ꯋꯤꯛꯁꯅꯦꯕꯀꯣ
ꯍ
ꯑꯁ ꯅꯥꯏꯠꯇꯒꯤꯗꯤ ꯍꯟꯗꯛꯅ ꯈꯔ ꯅꯨꯡꯉꯥꯏꯔꯝꯕꯅꯤꯗ ꯅꯥꯏꯠꯇꯤ ꯋꯥꯗ꯭ꯔꯣ
ꯍꯣꯏ ꯅꯥꯄꯤ ꯍꯦꯟꯅ ꯋꯥꯏ ꯍꯥꯏꯕꯗꯤ ꯍꯟꯗꯛꯄ ꯀꯥꯟꯗ ꯌꯥꯝ ꯇꯨꯝꯅꯤꯡꯉꯦꯕ
ꯌꯗ ꯌꯥꯝ ꯂꯞꯅꯒꯦ
ꯎꯝ ꯅꯇ꯭ꯔ ꯑꯃꯒꯨꯝ ꯐꯅꯤꯕꯒꯤ ꯄꯁ ꯀꯅ ꯆꯇ
ꯃꯤꯅꯤ ꯀꯌꯥꯕ
ꯃ ꯇꯅꯨꯡꯉꯝꯕ ꯈꯗ ꯀꯗꯤꯕ
ꯑꯁ ꯇꯦꯟ ꯃꯤꯅꯤꯠꯀꯨꯝꯕ
ꯎꯝꯝ
ꯐꯣꯡꯅ ꯆꯠꯂꯤꯕ
ꯎꯝ ꯑꯣꯛꯇꯛꯇꯣꯕꯔ ꯇꯥꯔꯤꯅꯝ ꯆ ꯂꯩ
ꯁ ꯇꯔꯦ ꯋꯥꯒꯗꯤ ꯈꯣꯡꯅ ꯆꯠꯂꯗꯤ ꯋꯥꯅꯦꯕ ꯊꯦꯡꯅ ꯍꯥꯜꯂꯛꯄ ꯀꯥꯟꯗꯒ ꯑꯣꯛꯇꯣꯒ ꯐꯪꯗꯕ ꯅꯨꯃꯤꯠ ꯌꯥꯎꯕ꯭ꯔꯥ
ꯍ ꯇꯣꯃ ꯇꯞꯁꯤ ꯑꯣꯏ ꯃꯥꯇ
ꯐꯪꯗꯕ ꯀꯥꯟꯗꯗꯤ ꯀꯃꯥꯏꯅ ꯇꯧꯔꯦ ꯈꯣꯡꯅ ꯆꯠꯂꯦ
ꯂꯤꯇ꯭ꯔꯤꯒꯤ ꯒꯥꯔꯤ ꯂꯩꯅ
ꯎꯝ ꯎꯝ
ꯑꯗꯨꯝ ꯆꯠꯂꯦ ꯃ ꯆꯠꯇ ꯂꯥꯏꯅ ꯇꯥꯁꯤꯡꯗꯤ ꯆꯠꯄꯖꯖꯥ
ꯑꯥ ꯔꯤꯖꯥꯕꯇ ꯆꯠꯂꯦꯗꯣ
ꯑꯁ ꯀ ꯔꯤꯖꯥꯇ ꯆꯠꯄ ꯌꯥꯏ ꯏꯂꯦꯛꯇ꯭ꯔꯤꯛꯀꯤꯗꯤ ꯆꯠꯄ ꯅꯨꯡꯉꯥꯏ ꯄꯩꯁꯥꯒꯨꯝꯕꯁꯨ ꯃꯣꯏꯗꯤ ꯈꯔ ꯇꯥꯕꯗ ꯈꯔ ꯇꯥꯏꯕ ꯑꯣꯛꯇꯣ ꯈꯔꯗꯤ ꯌꯥꯝ ꯇ ꯑꯣꯏꯔ ꯂ ꯅꯗꯤꯦ
ꯀꯩꯅꯣꯃ ꯑꯦꯂꯦꯛꯇ꯭ꯔꯤꯛꯀꯤꯁꯤꯅ ꯇꯣꯡꯕꯁꯨ ꯅꯨꯡꯉꯥꯏꯔ ꯃꯊꯥ
ꯍ ꯃꯥꯅꯤ
ꯇꯣꯡꯕ ꯀꯥꯟꯁꯨ ꯅꯨꯡꯉꯥꯏꯔꯦ ꯑꯗꯨꯒ ꯑꯁ ꯑꯃꯗꯗꯤ ꯑꯣꯛꯇꯣꯗꯨꯗꯤ ꯗꯤꯖꯜꯗꯨꯗꯤ ꯀꯣꯛ ꯉꯥꯎꯋꯦꯕ ꯇꯣꯡꯕꯗꯣ ꯅꯪꯁꯨ ꯒꯥꯔꯤ ꯒꯥꯔꯤ ꯇꯣꯡꯉꯣꯏ ꯑꯣꯏꯅ ꯅ ꯅꯪ ꯍꯩꯕ꯭ꯔꯥ ꯌꯥꯝꯅ ꯍꯥꯏꯕꯗꯤ ꯂꯝ ꯂꯥꯞꯅ ꯆꯠꯄ ꯀꯥꯟꯗ ꯀꯣꯛ ꯃꯕ ꯈꯣꯠꯄ ꯇꯧꯒꯟꯕ꯭ꯔꯥ
ꯆꯪꯅꯤ ꯇꯥꯪꯅꯤ ꯊ
ꯇꯧꯗꯦ ꯑꯁ ꯑꯩꯗꯤ ꯌꯥꯗꯦ ꯀꯩꯒꯤꯅꯣ ꯈꯪꯅꯤꯦ ꯒꯥꯔꯤ ꯐꯝꯕ ꯌꯥꯗꯦ ꯀꯔꯤꯗꯣ ꯋꯤꯟꯗꯣꯒ ꯍꯥꯡꯗ꯭ꯔꯁꯤ ꯑꯁ ꯑꯗꯨꯏꯅꯦ ꯑꯩ ꯆꯠ ꯆꯠꯅꯤꯡꯗꯦ ꯕꯁ ꯀꯨꯝꯕ ꯇꯣꯡꯉꯦ
ꯎꯝ
ꯅꯨꯡꯁꯤꯠꯀ ꯄꯥꯟꯗ꯭ꯔꯗꯤ ꯑꯗꯨꯝ ꯀꯣꯛ ꯉꯥꯎꯔ ꯂꯩꯕꯀꯣ
ꯎꯝ
ꯁꯨꯃꯥꯏꯅ ꯇꯧꯋꯦꯕ ꯑꯗꯨꯒꯤꯅꯦꯗ ꯉꯁꯤꯗꯤꯁꯦ ꯁꯥꯗ꯭ꯔꯣ
ꯏ ꯀꯔꯥꯏ ꯁꯔꯥꯒꯅꯤ ꯇꯣ ꯇꯣ ꯉꯥꯎꯕꯒꯥꯎ ꯐꯟ ꯇꯝꯅ
ꯎꯝ ꯅꯣꯏ ꯀꯩꯅꯣꯃ ꯑꯦꯁꯤꯒꯨꯝꯕ ꯍꯥꯞꯇ꯭ꯔꯣ
ꯇꯒ ꯑꯃꯨ ꯀ ꯐꯥꯗꯔꯤ
ꯀꯦꯕ
ꯍꯁꯨ ꯑꯩꯈꯣꯏ ꯍꯟꯟꯅ ꯑꯃ ꯊꯝꯕꯤꯌꯣ ꯍꯥꯏꯅꯤꯕ
ꯁꯦꯟ ꯁꯦꯟ ꯁꯦꯟ ꯍꯥꯏꯕ
ꯎꯝ ꯍꯥꯏꯕꯗꯤ ꯑꯩꯈꯣꯏꯒꯤ ꯔꯨꯝꯗ ꯄꯥꯟꯝꯕꯤꯅꯤꯅꯦ
ꯑꯥꯎ
ꯁꯤ ꯇ
ꯍꯧꯖꯤꯛꯇꯤ ꯌꯥꯎꯗꯦ ꯐꯦ
ꯌꯥ ꯑꯣꯏꯗ ꯑꯗꯨꯗ ꯑꯩꯈꯣꯏꯒꯤ ꯐꯃꯨꯡꯒ ꯈꯔ
ꯑ ꯈꯔ ꯐꯃꯨꯡꯒ ꯂꯥꯞꯅꯕꯗꯀꯣ
ꯇ ꯂꯇꯅꯣ
ꯎꯝ ꯑꯗꯨꯁꯨ ꯌꯥꯝ ꯇꯟꯕꯅꯦ ꯑꯗꯨꯃꯥꯏꯅ ꯇꯧꯕ ꯖꯥꯠꯇꯣ
ꯑꯣꯏ ꯀ
ꯈꯨꯁꯨꯣ ꯑꯁꯁꯦ ꯃꯅꯥꯀꯠ ꯑꯩꯈꯣꯏꯁꯨ ꯏꯃꯥꯟꯅꯕ ꯑꯃꯒ ꯂꯩꯕꯅꯤꯅ ꯔꯨꯝꯗꯣ ꯄꯤꯛꯄꯅꯤꯅ ꯁꯦꯟꯗꯤꯦ ꯑꯃꯇ ꯐꯦꯅ ꯃꯅꯥꯛꯇ ꯇꯨꯝꯃꯤꯟꯅꯕꯅꯤꯅ ꯑꯁ ꯀꯥꯏꯗꯒꯤ ꯁꯥꯃꯟꯕꯒꯤ ꯂꯩꯕ ꯉꯝꯗꯦꯕꯀꯣ
ꯉꯁꯥꯏ ꯅꯣꯡ ꯆꯨꯗ꯭ꯔꯣ ꯅꯣꯡꯒ ꯆꯨꯗ꯭ꯔꯣ ꯉꯁꯥꯏꯗꯤ
ꯁꯁꯤꯂꯔꯦ
ꯅꯣꯡ ꯆꯨꯗꯦ ꯉꯁꯥꯏ
ꯎꯝ
ꯑꯩꯈꯣꯏꯅ ꯉꯁꯥꯏ ꯅꯣꯡ ꯆꯨꯔꯝꯃꯦ ꯅꯣꯡ ꯆꯨꯔꯒ ꯀꯩꯅꯣ ꯑꯩꯈꯣꯏ ꯑꯩꯈꯣꯏꯁꯦ ꯅꯣꯡꯒ ꯃꯪꯉꯗꯤ ꯃꯩ ꯑꯗꯨꯝ ꯃꯨꯂꯤꯁꯦ ꯀꯩꯅꯣ
ꯍꯣꯏꯅꯨꯡ ꯁꯤ ꯪꯥꯟ ꯍ ꯁ
ꯑꯁ ꯑꯗꯨꯗꯤ ꯍꯣꯡꯅꯤꯉ ꯃꯥꯟꯗ꯭ꯔꯦꯀꯣ
ꯑ
ꯆꯍꯤ ꯇꯔꯥ ꯀꯨꯟ ꯂꯩꯔꯁꯨ ꯍꯣꯡꯗꯧ ꯃꯥꯟꯗ꯭ꯔꯦꯕ ꯑꯗꯨꯝ ꯇꯧꯔ ꯂꯩꯗꯧ ꯃꯥꯜꯂꯦ ꯃꯤꯗꯤ ꯊꯥ ꯃꯤꯅꯗꯤ ꯊꯤ ꯍꯦꯜꯂꯦꯕ ꯑꯩꯈꯣꯏ ꯁ꯭ꯋꯥꯏꯗꯗꯤ ꯅꯣꯡ ꯈꯔ ꯃꯪꯉꯗꯤ ꯃꯩꯃꯨꯗ ꯑꯅꯤ ꯨꯠꯇ꯭ꯔ ꯃꯨꯠꯇ꯭ꯔꯁꯨ ꯌꯥꯗꯕ ꯑꯃꯔꯣꯝ ꯍꯥꯏꯗꯤꯀꯣ ꯑꯩꯈꯣꯏꯒꯤ ꯃꯐꯝꯗꯤ ꯀꯩ ꯍꯥꯏꯅꯤ ꯃꯩꯒꯨꯝꯕꯁꯨ ꯐꯖꯅ ꯄꯥꯟꯕꯤꯗꯕ ꯈꯣꯠꯂꯤꯅꯀꯣ ꯅꯦꯀꯦꯠ ꯅꯦꯀꯦꯠ ꯋꯥꯌꯔꯒꯨꯝꯕ ꯌꯥꯝ ꯂꯩꯕꯅꯤꯅꯀꯣ ꯑꯗꯨꯒꯤꯁꯨ ꯃꯣꯏꯁꯨ ꯀꯩꯅꯣ ꯇꯧꯕꯒꯤ ꯃꯨꯇꯤꯟꯕ ꯊꯠꯄꯅꯦꯕ ꯑꯗꯨ ꯐꯖꯅ ꯁꯦꯝꯕꯤꯔꯗꯤ ꯌꯥꯏ ꯍꯥꯏꯕꯅꯤꯗ
ꯑ
ꯨꯝ ꯇꯧꯔ ꯂꯩꯌꯦꯅꯤꯅ ꯌꯥꯔꯔꯣꯏ ꯍꯌꯦꯡꯗꯤ ꯍꯌꯦꯡꯗꯤ ꯍꯌꯦꯡ ꯎꯝ ꯍꯌꯦꯡꯅ ꯄꯨꯡ ꯀꯌꯥꯗꯨꯅ ꯅꯪ ꯆꯠꯇꯣꯏꯁꯦ
ꯉ ꯆꯦ ꯑ ꯇꯦꯟ ꯀ꯭ꯂꯥꯁꯂꯦ ꯋꯥꯟ ꯊꯥꯔꯇꯤ ꯐꯥꯎꯣꯔ